ꯂꯣ ꯇꯥꯕ꯭ꯔꯣ
ꯇꯥꯌꯦ
ꯇꯥꯔꯣ ꯇꯥꯕ꯭ꯔꯣ
ꯇꯔꯦ ꯇꯥꯗ꯭ꯔꯣꯅ ꯇꯥꯗ꯭ꯔꯣ ꯇꯥꯏꯌꯦ ꯑꯦꯕꯤꯁ ꯂꯧꯊꯣ
ꯅꯠꯇꯦ ꯅꯠꯇꯦ ꯑꯩꯅ ꯑꯩꯅ ꯁꯣꯏꯕꯅꯦ ꯏꯌꯥꯔꯄꯤꯁ ꯍꯥꯡꯗꯣꯛꯑꯒ ꯁꯣꯝꯀꯟ ꯐꯣꯟꯗꯨꯗ ꯇꯥꯕ꯭ꯔꯥꯅ ꯇꯧꯔꯅꯤꯕ
ꯏꯁ ꯃꯁꯛꯇꯨꯒ ꯑꯉꯥꯎꯕꯤ
ꯑꯩꯅ ꯐꯣꯟꯁꯦ ꯌꯦꯡꯉꯀꯥꯟꯗ ꯌꯥꯔꯄꯤꯁ ꯍꯥꯞꯄꯒ ꯕ꯭ꯂꯨꯇꯨꯠ ꯁꯝ ꯂꯩꯔꯝꯃꯦ ꯑꯗꯨꯗꯩꯗ ꯑꯒ ꯄꯥꯏꯈꯠꯂꯤ
ꯑꯩ ꯉꯥꯎꯕꯤꯅꯅ ꯇꯧꯊꯣꯔꯛꯄ ꯊꯕꯛꯄꯨ ꯀꯌꯥꯝ ꯐꯗꯣꯏꯅꯣ
ꯁꯣꯏꯕꯅꯤ ꯁꯣꯏꯕ ꯑꯣꯀꯦ
ꯑꯁ ꯃꯅꯤꯡꯁꯤꯗꯤ ꯃꯅꯤꯡ ꯅꯨꯡꯁꯥ ꯈꯔ ꯐꯔꯝꯃꯦꯍꯦ ꯀꯥꯗ ꯂꯩꯕꯗꯣ ꯐꯨꯜꯂꯦ ꯅꯨꯡꯁꯤꯠ ꯈꯔ ꯁꯤꯜꯂꯛꯄ꯭ꯔꯥ ꯌꯦꯡꯒꯦ ꯇꯥꯅꯦ
ꯃꯅꯤꯡꯗꯤ ꯏꯪꯉꯝꯃꯅ ꯅꯨꯡꯉꯥꯏꯔꯕꯅꯤ
ꯎꯝ ꯅꯨꯉꯥꯏ ꯃꯅꯤꯡꯅ ꯑꯁꯪꯕ ꯉꯥꯛꯇꯅꯦ ꯈꯣꯏꯒꯤꯗꯤ
ꯑꯁꯟ ꯃꯉꯥ ꯇꯔꯨꯛ ꯋꯥ ꯑꯁꯟ ꯃꯉꯥ ꯇꯛ
ꯃꯁꯪ ꯃꯥꯛꯇꯅꯦ
ꯑꯊ ꯃꯥ ꯑꯗꯨ
ꯀꯩꯅꯣ ꯅꯪ ꯉꯥꯡꯗ
ꯍꯣꯏ ꯑ ꯃꯔꯩ ꯌꯥꯝꯃꯤ ꯑꯗꯨꯣ ꯍꯣꯡꯕ꯭ꯔ ꯏꯗꯤꯌꯥꯗꯦꯀꯣ ꯑꯁꯪ ꯉꯥꯏ ꯑꯗꯨꯝꯅꯤꯁꯦ
ꯀꯂꯒꯁ ꯀꯂꯛꯁ
ꯑꯩꯈꯣꯏꯁꯨ ꯑꯁꯪꯕꯗꯤ ꯁꯪꯉ ꯃꯔꯥꯡ ꯀꯥꯏ ꯑꯩꯈꯣꯏꯁꯨ
ꯀꯥꯏꯔꯝꯕꯅꯤ ꯍꯣꯏ ꯅꯣꯏꯒꯤ ꯃꯣꯡꯁꯣꯡꯗꯣ
ꯅꯣꯏ ꯃꯃꯥꯡ ꯃꯃꯥꯡ ꯃꯅꯤꯡꯒꯤ ꯃꯨꯛ ꯁꯣꯡꯅꯤ ꯗ
ꯍꯥꯏꯗꯤ ꯑꯩꯈꯣꯏ ꯑꯁꯪꯕ ꯉꯥꯛꯇꯅꯤ ꯑꯁꯪꯕ ꯋꯥꯇꯤ ꯑꯁꯦ ꯍ ꯀꯌꯥꯌꯥꯝ ꯐꯥꯡꯒꯦ
ꯎꯝ ꯅꯣꯡꯁꯦ ꯆꯨꯔꯛꯇꯧ ꯃꯥꯜꯂꯦ ꯉꯥꯛꯇ ꯈꯤꯇꯪ ꯂꯩꯔꯗꯤ ꯌ ꯆꯥꯛꯅ ꯌꯥꯝꯅ
ꯎꯝ ꯅꯣꯡ ꯆꯨꯔꯄ ꯃꯥꯜꯂꯦ ꯁꯤ ꯅꯨꯡꯁꯥ ꯈꯨꯠꯁꯥꯁꯦ ꯅꯣꯡ ꯆꯨꯔꯛꯄꯒꯤ ꯑꯃ ꯈꯨꯠꯁꯥ ꯌꯥꯝ
ꯃꯥꯅꯦ ꯑꯩꯈꯣꯏ ꯕꯦꯂꯦꯟ ꯗ꯭ꯔꯤꯡ ꯄꯥꯜꯂꯦ
ꯕꯤꯔꯦꯟꯁ ꯈꯔ ꯄꯨꯔꯛꯑꯣ ꯑꯩ ꯕꯤꯔꯦꯟꯁ ꯄꯛꯇꯣꯏ ꯌꯨꯝꯗꯒꯤ
ꯑꯃ ꯄꯥ ꯂꯩ ꯑꯃ
ꯑ ꯑ ꯑꯃꯈꯛ ꯄꯥꯜꯂꯤꯦꯗꯗꯤ ꯀꯩ ꯅꯪꯒꯤꯨ ꯁꯤꯠꯇ꯭ꯔꯤꯔꯣ
ꯃꯔꯣꯏ ꯃꯔꯛꯇ ꯑꯃꯈꯛꯇꯪ ꯍꯧꯕꯅꯦꯕ ꯑꯃ ꯄꯥꯜꯂꯛꯑꯕ
ꯑꯗꯨꯗꯤ ꯌꯥꯔꯔꯣꯏ ꯁꯤ ꯑꯩꯅ ꯍꯪꯒꯦ ꯇꯧꯔꯤꯕ ꯈꯪꯕꯁꯨ ꯌꯥꯔꯔꯣꯏ
ꯌꯥꯔꯔꯣꯏꯗ꯭ꯔꯥ ꯅꯣꯡꯕꯨ ꯇꯥꯔꯛꯑ ꯃꯥꯜꯂꯦ ꯂꯣꯜꯂꯅꯨ ꯌꯥꯔꯦ ꯑꯗꯨꯗꯤ ꯃꯩꯇꯩꯂꯣꯟꯗ ꯀꯣꯛꯂꯥꯡ ꯉꯥꯡꯍꯧꯒꯗꯧꯔꯒꯦ
ꯍꯥꯏꯗꯤ ꯀꯣ ꯃꯥꯒꯤ ꯁꯦꯟꯇꯦꯟꯁꯁꯤꯁꯨ ꯏꯪꯂꯤꯁꯇ ꯑꯣꯏꯕꯅꯤꯅ ꯐꯝꯕꯤꯁꯦ ꯌꯥꯔꯒꯕ
ꯑꯣ ꯌꯥꯔ ꯑꯗꯨꯗꯤ
ꯑꯟꯁꯔꯁꯤꯁꯨ ꯏꯪꯂꯤꯁꯇ ꯑꯣꯏꯌꯦꯕ ꯑꯗꯨꯅꯅꯪ ꯍꯪꯉ ꯑꯗꯨꯅ ꯏꯪꯂꯤꯁ ꯋꯥꯔꯤꯔꯦ ꯄꯦꯔꯦ ꯄꯦꯔꯦ ꯆꯣꯂ ꯆ
ꯑꯁ ꯆꯠꯂꯣ ꯆꯠꯂꯣꯒꯥꯏ ꯁꯛꯇꯨꯒ ꯅꯣꯡ ꯇꯥꯔꯦꯣꯡ ꯇꯔꯥ ꯏꯁꯤꯡ ꯌꯥꯎꯁꯟꯉꯒꯦ ꯑꯩꯅ ꯈꯪꯉꯕꯅꯦ ꯅꯣꯡ ꯇꯥꯔꯛꯑꯅꯤ ꯑꯩꯁꯦ ꯂꯪꯉꯦ
ꯑꯩꯈꯣꯏꯗ ꯇꯥꯔꯛꯑꯅꯤ ꯅꯣꯏꯗ ꯇꯥꯔꯛꯑꯗꯤ
ꯌꯧꯔꯛꯇꯕꯁꯨ ꯌꯥꯏ ꯖꯒꯥ ꯖꯒꯥꯒꯤ ꯀꯣꯏꯄꯥꯏ ꯄꯥꯏꯕ ꯅꯣꯡꯉꯤꯅꯅꯦ
ꯍꯣꯏ ꯅꯍꯥꯟꯁꯨ ꯍꯈꯣꯏ ꯇꯥ ꯅꯣꯏ ꯇꯥꯗꯗꯣ
ꯑꯥꯗꯗꯤ ꯊꯥꯖꯕ ꯉꯝꯗꯦ ꯑꯗꯨꯅ
ꯅꯣꯡꯖꯨ
ꯃꯣꯏꯁꯨ ꯃꯥ ꯂꯝꯕꯤꯗ ꯉꯥꯛꯇꯪ ꯄꯜꯂꯒ ꯇꯥꯔꯝꯕꯩ ꯋꯥꯏ
ꯍꯧꯖꯤꯛꯥꯟꯒ ꯃꯤꯁꯤꯡꯗꯨꯒ ꯆꯞ ꯃꯥꯟꯅꯔꯦ
ꯃꯅꯔꯦ ꯃꯗꯔꯦ ꯏꯃ ꯍꯁꯤꯔꯦ
ꯍꯥꯏꯔꯒ ꯑꯩ ꯉꯔꯥꯡꯒꯤ ꯄꯩꯁꯥ ꯀꯥꯞꯇ꯭ꯔꯗꯤ ꯑꯇꯥ ꯑ ꯀꯥꯞꯀꯦ ꯑꯩ ꯑ ꯅꯤꯡꯁꯤꯡꯉꯥꯏꯦ ꯃꯁꯥ ꯊꯛꯀꯥ ꯆ ꯂꯩꯔ ꯍꯥꯏꯕ
ꯉꯅꯤꯠꯇꯤ ꯀꯦꯀꯔꯥ
ꯎꯝ ꯇꯤꯛꯀꯦꯠꯀꯤꯁꯨ ꯑꯗꯨꯒ ꯑꯩꯈꯣꯏ ꯑꯁꯣꯝꯗꯁꯨ ꯁꯤꯡꯖꯨ ꯆꯥꯔꯛꯑꯦꯕ ꯁꯤꯡꯖꯨꯒ ꯃꯤꯛꯆꯔꯒ ꯊꯋꯥꯏꯃꯟꯒꯦ ꯁꯤꯡꯖꯨꯗꯣ
ꯎꯝ ꯎꯝ
ꯑꯗꯨ ꯆꯥꯔꯛꯑꯦꯕ
ꯃꯃꯤꯡ ꯆꯠꯄ ꯁꯤꯡꯖꯨꯗ
ꯑꯗꯨꯗꯨꯅ ꯑꯩꯈꯣꯏ ꯄꯩꯁꯥ
ꯀꯥꯞꯄꯨ ꯀꯥꯞꯄꯨ ꯑꯩ ꯆꯥꯛ ꯂꯥꯃꯤꯅ ꯀꯩꯅꯣꯝ ꯇꯧꯔꯦ
ꯑꯁ ꯑꯩꯗꯨ ꯍꯥꯏꯔꯒ ꯑꯗꯥꯔ ꯑꯩꯒꯤ ꯑꯗꯥꯔꯗꯣ ꯂꯧꯔꯛꯇ꯭ꯔꯤ ꯑꯩꯈꯣꯏ ꯕꯥꯗ ꯂꯑꯣꯟ ꯄꯤꯔꯝꯕꯅꯤ
ꯉꯍꯥꯛꯃꯨꯛ ꯂꯧꯈꯤꯕꯗꯨꯔꯥ ꯀꯩꯅꯣ ꯀꯥꯏꯗꯩꯅꯣ
ꯑꯙꯥꯔ ꯀꯩꯅꯣꯅꯤꯍꯦ ꯑꯩꯒꯤ ꯑꯙꯥꯔ ꯑꯞꯗꯦꯠ ꯇꯧꯔꯝꯃꯦ ꯍꯥꯏꯕꯗꯣ ꯑꯩꯅ ꯐꯣꯇꯣ ꯑꯗꯨ ꯀꯥꯔꯠ ꯀꯥꯔꯠ ꯑꯃ ꯀꯥꯔ ꯑꯅꯧꯕ ꯄꯤꯔꯛꯇ꯭ꯔꯤꯕ
ꯎꯝ ꯁꯤꯔꯦ ꯁꯤꯔꯦ ꯁꯥꯕꯗ ꯁꯤꯔꯦ ꯅꯣꯡ ꯆꯨꯔꯁꯨ ꯑꯗꯨꯝ ꯁꯥꯔꯦ
ꯋꯥꯟ ꯖꯤꯔꯣ ꯑꯩꯠ ꯀꯥꯞꯇꯥ
ꯀꯔꯤꯌꯥ
ꯋꯥꯟ ꯖꯦꯔꯣ ꯑꯩꯠ ꯀꯥꯞꯀꯦ ꯇꯧꯋꯦ ꯍꯥꯏꯕ ꯃꯈꯣꯟ ꯇꯥꯕ꯭ꯔꯥ ꯁꯤꯒꯤ ꯇ꯭ꯔꯦꯅꯤꯡꯁꯦ
ꯇꯥꯗꯦ ꯇꯥꯗ꯭ꯔꯤꯔ ꯇꯥꯏꯌꯦ ꯈꯪꯗꯦ ꯑꯩ ꯇꯝꯄꯥꯛꯇ ꯊꯝꯃꯦ ꯍꯥ
ꯑꯁꯤꯃꯨꯛ ꯃꯈꯣꯟꯂꯣ ꯇꯥꯗ꯭ꯔꯒ ꯑꯃꯗꯨꯅ ꯀꯃꯥꯏꯅ ꯇꯥꯏꯅꯣꯕ
ꯑꯗꯨ ꯇꯥꯍꯧꯗ꯭ꯔꯦꯕ ꯑꯩ ꯇꯝꯄꯥꯛꯇ ꯊꯝꯃꯤꯀꯥꯟꯗ ꯅꯥꯀꯣꯡꯗ ꯊꯝꯗꯕꯒꯤ
ꯑꯦꯗꯣ ꯁꯤꯒꯨꯝꯕ ꯋꯥꯔꯤꯁꯤꯡꯁꯦ ꯌꯥꯝ ꯍꯥꯏꯅꯤꯡꯗ꯭ꯔꯦ ꯑꯩꯁꯦ ꯍꯧꯖꯤꯛꯀꯥꯟꯁꯦ
ꯒꯤ ꯆꯥ ꯊꯛꯅꯤꯡꯕ꯭ꯔꯥ
ꯀꯔꯌꯥ
ꯑꯝꯕ꯭ꯔꯥꯖꯤꯇꯥꯒꯤꯦ
ꯈꯪꯗꯤ ꯅꯪ ꯍꯥꯏꯔꯤꯗꯣ ꯑꯩ
ꯑ꯭ꯔꯥꯇꯤ ꯇꯥ ꯑꯃꯨꯕꯗꯨꯣ ꯈꯪꯗ꯭ꯔꯣ
ꯈꯪꯗꯤꯌꯦ
ꯑꯃꯨꯕꯥ ꯍꯥꯏꯁꯦ ꯑ꯭ꯝꯕꯥꯖꯤꯇꯥ ꯍꯥꯏꯁꯦ ꯂꯩ ꯂꯩ ꯂꯩ ꯂꯩ ꯂꯩꯗꯕ ꯑꯃ ꯕ꯭ꯂꯨ ꯃꯆꯨ ꯃꯆꯨꯅꯦ ꯑꯗꯨꯒ ꯋꯥꯏꯠ ꯀꯂꯔꯅꯦ ꯁꯥꯠꯄꯗꯣ ꯂꯥꯏꯔꯨꯛ ꯊꯥꯕꯗ ꯊꯥꯅꯕꯗꯣ ꯑꯕꯥꯔꯖꯤꯇꯥ ꯑꯃꯨꯕ ꯑꯗꯨꯝ ꯂꯥꯏꯒꯤ ꯊꯧꯔꯝ ꯇꯧꯕꯗ ꯆꯪꯕꯗꯣ
ꯈꯪ ꯃꯦ ꯄ
ꯅ
ꯎꯝ
ꯊꯛꯅꯤꯡꯕ ꯍꯥꯏꯕ ꯑꯩꯈꯣꯏ ꯄꯥꯜꯂꯦ ꯍꯥꯏꯕ
ꯅꯪꯅ ꯂꯣꯜꯂꯒ ꯊꯧꯁꯦ ꯑꯗꯨꯗꯤ ꯌꯥꯏ
ꯁ ꯅꯣ ꯏꯗꯤ ꯅꯪ ꯏ ꯋꯥ ꯑꯗꯨꯗꯤ
ꯍ
ꯇꯨꯃꯔꯣ ꯏꯕꯦ ꯃꯥ ꯇꯨꯝꯃꯔ
ꯍꯥꯏꯒꯜꯉꯣꯟꯅ ꯊ
ꯆꯂꯣ ꯆ
ꯑꯩꯉꯣꯟꯗꯩ ꯍꯦꯟꯅ ꯄꯪꯕ ꯑꯃ ꯊꯤꯔꯨꯔꯣ
ꯅꯣꯡ ꯆꯨꯔꯦ ꯁꯝ ꯁꯝ ꯁꯝ ꯇꯧꯔ ꯂꯥꯛꯑꯣ
ꯑꯁꯦꯂ ꯀꯝꯗ ꯑ ꯏꯁꯩ ꯑꯃ ꯂꯩꯕꯗꯣ ꯈꯪꯕ꯭ꯔꯥ ꯏꯁꯩ ꯑꯃ ꯅꯍꯥꯟ ꯃꯣꯏꯒꯤ ꯁꯥꯗꯤ ꯅꯪꯁꯨ ꯍꯦꯛꯇ ꯍꯦꯛ ꯁꯤꯅ ꯃꯔꯣ ꯅꯪ ꯑꯃ ꯍꯤꯟꯗꯤ ꯐꯤꯂꯝ ꯍꯤꯟꯗꯤ ꯐꯤꯂꯝꯒꯤ ꯅꯨꯄꯤꯗꯨꯅ ꯃꯕꯥꯏ ꯅꯨꯡꯁꯤꯅꯔꯒ ꯅꯨꯄꯤꯗꯣ ꯂꯨꯍꯣꯡꯕ ꯅꯨꯃꯤꯠꯇ ꯆꯦꯟꯈꯤꯕꯗꯣ ꯗꯣ
ꯗꯨꯒꯤ ꯏꯁꯩꯗꯣ ꯚꯤꯒꯥ ꯍꯣ ꯇꯦꯔꯦ ꯁꯥꯠꯇ ꯃꯦ ꯇꯧꯕꯗ
ꯈꯪꯗꯦ ꯑꯩ ꯍꯤꯟꯗꯤꯒꯤ ꯑꯅꯝꯕ ꯌꯦꯡꯒꯗꯦ ꯅꯪ ꯈꯪꯉꯤ ꯅꯠꯇ꯭ꯔꯥ
ꯑ ꯍꯣꯏ ꯑꯩꯅ ꯁꯣꯏꯕꯅꯦ ꯑꯩꯅ ꯁꯣꯏꯕ
ꯎ ꯃꯅꯦ ꯍꯪꯆꯤ ꯂꯉꯣ ꯍꯪꯆꯤ ꯂꯥꯡꯉꯣ
ꯑꯗꯣ ꯑꯁꯤꯒꯤ ꯍꯧꯖꯤꯛ ꯀꯣꯏꯁꯟꯦ ꯆꯥꯟꯦꯄꯨꯖꯤꯗ ꯍꯪꯉꯒ ꯁꯤ ꯀꯌꯥꯟ ꯑꯟꯁꯔ ꯄꯤꯔꯛꯑꯣ ꯍꯥꯏꯕꯗꯤ ꯌꯥꯔꯣꯏꯗ꯭ꯔꯥ
ꯍꯥꯏꯣ ꯠ ꯑꯦꯁꯄ꯭ꯂ ꯍꯥꯏ
ꯑꯦꯛꯁꯄ꯭ꯂꯦꯟꯁꯨ ꯇꯧꯕꯤꯔꯛꯑꯣ ꯍꯥꯏꯅ ꯍꯥꯏꯌꯣ ꯑꯗꯨ ꯑꯣꯏꯇꯥꯔꯗꯤ ꯇꯧꯔꯛꯄ꯭ꯔꯥ ꯌꯦꯡꯉꯣ
ꯑꯗꯨ ꯑꯣꯏ ꯇꯔꯗꯤ ꯁꯦꯇ ꯇꯧꯈꯤꯒꯦ ꯁꯦꯚꯁ ꯇꯧꯈꯤꯒꯦ
ꯇꯧꯔꯣ ꯅꯣꯡꯁꯨ ꯆꯨꯔꯛꯑꯦ ꯑꯗꯨꯝ
ꯀꯔꯤ ꯃꯈꯣꯟꯅꯣ ꯇꯧꯔꯤꯗꯕꯨ ꯕꯦꯝꯃꯥ ꯂꯥꯡꯒꯅꯣꯅꯦ
ꯍꯋꯥꯅꯤꯅꯦꯔꯪꯕꯨ ꯑꯩ ꯑꯩꯁꯦ ꯀꯗꯥꯏ ꯖꯒꯥꯗ ꯂꯩꯕ ꯃꯥꯜꯂꯦ
ꯑꯪ ꯂꯩꯌꯦ ꯃꯗ
ꯅꯂꯥ ꯇꯥꯐꯝꯗ ꯂꯩꯕ
ꯑ
ꯑꯗꯨꯒꯤꯅꯦ ꯀꯩꯁꯨꯒꯠꯇꯦ ꯅꯣꯡꯁꯦ ꯑꯩ ꯍꯥꯏꯗ꯭ꯔꯥ ꯉꯍꯥꯛꯇꯪꯒꯤꯅꯦ ꯍꯥꯏꯅ ꯀꯩꯁꯨ ꯌꯥꯝ ꯇꯥꯔꯣꯏꯑꯕ ꯃꯃꯤ ꯇꯒꯅꯦ
ꯅ ꯅꯪꯅ ꯏꯁꯄꯦꯛꯇꯣ ꯈꯜꯂꯛꯄꯗ ꯑꯩꯒꯤ ꯏꯁꯄꯦꯛ ꯑꯩꯉꯣꯟꯗ ꯐꯛꯀꯗꯕ ꯈꯜꯍꯧꯕꯣ ꯅꯪ ꯒꯤꯌꯣ ꯇꯥꯕꯤ ꯂꯤꯟ ꯃꯥꯟꯕꯤꯗꯨꯨꯝꯕ ꯑꯩꯉꯣꯟꯗ ꯄꯛꯤꯗꯅ ꯈꯪꯉꯤ ꯅꯠꯇ꯭ꯔꯣ
ꯑꯗꯨꯕ ꯌꯥꯎꯗꯦ ꯃꯣꯏꯒꯤꯗ ꯌꯥꯎꯗꯤꯌꯦ ꯑꯩ ꯊꯥꯕꯤꯔꯛꯀꯦ ꯑꯩꯅ ꯍꯥꯏꯁꯦ ꯑꯗꯨꯝ ꯍꯥꯏꯗꯤ ꯆꯞ ꯃꯥꯟꯅꯕ ꯅꯠꯇ꯭ꯔꯁꯨ ꯌꯥꯏꯑꯕ ꯈꯪꯕ꯭ꯔꯥ ꯑꯗꯨ ꯃꯈꯟ ꯃꯈꯟꯗ ꯑꯗꯨꯝ ꯑꯃ ꯂꯩꯔꯔꯕꯗ ꯑꯃ ꯍꯥꯞꯄ ꯁꯥꯕ ꯌꯥꯏꯑꯕ ꯄ꯭ꯔꯥꯏꯖꯇꯣ ꯃꯥꯟꯅꯔꯗꯤ
ꯑꯩꯒꯤꯁꯤꯦ ꯂꯩꯔꯛꯄꯒ ꯑꯩꯒꯤ ꯇꯦꯛꯏꯕ ꯏꯁꯄꯦꯛꯁꯦ ꯐꯗꯤ ꯐꯖꯕꯅꯦ
ꯅꯪꯒꯤ ꯑꯗꯨꯒꯨꯝꯕꯁꯨ ꯌꯥꯎꯋꯦ
ꯑꯁꯤꯁꯨꯝ ꯃꯈ ꯈꯜꯂ
ꯈꯜꯂꯛꯀꯦ ꯈꯜꯂꯛꯀꯦ ꯑꯩ ꯈꯟꯕꯤꯔꯒꯦ ꯑꯗꯨꯒ ꯑꯗꯨꯝ ꯊꯥꯔꯛꯀꯦ ꯅꯪ ꯑꯄꯥꯝꯕꯗꯣ ꯍꯥꯏꯔꯛꯑꯣ
ꯎꯝ ꯍꯣꯏ ꯑꯩꯁꯦ ꯀꯔꯤꯝ ꯈꯪꯖꯗꯕ ꯍꯣꯏ ꯑꯩꯁꯦ ꯀꯔꯤꯝ ꯈꯪꯖꯗꯕ ꯑꯉꯥꯡꯅꯦꯕ ꯅꯪꯅ ꯈꯜꯂ ꯊꯥꯔꯛꯇꯣꯏ
ꯎꯝ ꯅꯪꯅ ꯆꯪꯉꯒ ꯌꯦꯡꯖꯒꯦꯁꯤ ꯌꯥꯏ ꯏꯕꯦꯝꯃ
ꯅꯪꯊꯔꯣꯑꯣ ꯑꯗꯨꯅꯐꯩ
ꯆꯠꯠꯇꯨꯒ ꯅꯪ ꯍꯥꯏꯁꯦ ꯏꯂꯣꯁꯤꯅꯦꯕ ꯅꯠꯇ꯭ꯔꯥ
ꯁꯤꯄꯟ ꯐꯔꯤ
ꯏꯟꯕꯤꯔꯛꯑꯣ ꯑꯩꯕꯨꯗꯣ
ꯑ
ꯅꯣꯡꯁꯤ ꯀꯟ ꯆꯜꯂ ꯑꯦ
ꯆꯪꯉꯣ ꯑꯕꯦꯝ ꯑꯃ ꯆꯪꯉꯛꯑꯣ ꯑꯩꯁ ꯅꯣꯡꯗꯨꯗꯪ ꯁꯥꯟꯅꯔꯒ ꯑꯃꯨꯛ ꯂꯣꯛꯈꯤꯅꯦ ꯀꯥꯏꯅ ꯇꯧꯔꯅꯨ
ꯆꯪꯉꯦꯕꯦꯝꯃ ꯆꯪꯉꯦ ꯆꯪꯁꯔꯦ
ꯍꯧꯖꯤꯛꯁꯤ ꯅꯥꯕ ꯃꯇꯝꯅꯤ ꯑꯃ ꯅꯨꯡꯁꯥ ꯅꯨꯡꯁꯥ ꯑꯃꯨꯛꯀꯟꯅ ꯁꯥꯥ ꯅꯣꯡ ꯑꯃꯨꯛ ꯀꯟꯅꯁꯨ
ꯑꯗꯨꯅꯦ ꯄꯨꯔꯥ ꯋꯦꯗꯔꯁꯦ ꯀꯩꯅꯣꯝ ꯇꯧꯔꯦ
ꯆꯕꯥꯅꯔꯦꯕ
ꯌꯥꯗ꯭ꯔꯦ ꯁꯦꯕꯥꯥꯛꯅ ꯍꯧꯖꯤꯛ ꯑꯩ ꯊꯝꯃꯒꯦ
ꯍꯣꯏ ꯊꯝꯕꯤꯔꯣ ꯊꯝꯕꯤꯔꯣ
ꯊꯝꯃꯦ ꯊꯃꯦ
ꯎꯝ